ꯑ
ꯍꯧꯇꯥꯥꯏ
ꯑꯣ ꯅꯪꯗꯤ ꯀꯩ ꯌꯦꯟꯖꯥꯡ ꯆꯥꯔꯒꯦ
ꯑꯩ ꯉꯥ ꯆꯥꯏꯑꯦ ꯉꯥ ꯊꯣꯡꯕ
ꯀꯅꯥꯅ ꯊꯣꯡꯕ꯭ꯔꯥ
ꯎꯝ ꯍꯣꯁꯇꯦꯜꯗ ꯂꯩꯕ ꯀꯣ ꯀꯣꯛ ꯂꯩꯑꯦ ꯃꯥꯅ ꯊꯣꯡꯕꯅ
ꯑꯣ ꯆꯊ ꯆ꯭ꯔ
ꯅꯣꯏꯗꯤ ꯅꯪꯅ ꯊꯣꯡꯕ꯭ꯔꯣ
ꯅꯪꯒꯤꯅ ꯊꯣꯡꯕꯅꯤꯅ
ꯑꯣ
ꯥ ꯎꯝ ꯀꯩꯗꯧꯔꯅꯣ ꯍꯧꯖꯤꯛꯇꯤ ꯂꯥꯏꯔꯤꯛ ꯄꯥꯏꯔꯒ ꯂꯩꯕ꯭ꯔꯣ
ꯂꯥꯏꯔꯤꯛꯇꯤ ꯄꯥꯗꯦꯗ ꯑꯗꯨꯝ ꯂꯩꯔꯝꯒꯅꯤ ꯄꯅꯤ ꯉꯥꯏꯗꯤ ꯑꯝꯕꯗꯤꯗ ꯅꯪꯒ ꯀꯣꯂꯦꯁ ꯀꯥꯔꯤꯕꯣ ꯅꯠꯇ꯭ꯔꯒ ꯂꯣꯏꯈ꯭ꯔꯦ
ꯂꯣꯏꯔꯦ ꯍꯣꯏ
ꯅꯨꯡꯉꯥꯏꯔꯝꯅꯤ
ꯅꯨꯡꯉꯥꯏꯔꯦ ꯈꯪꯗꯦꯗ ꯁꯤ ꯀꯩꯅꯣ ꯇꯧꯔꯒ ꯀꯔꯤ ꯊꯕꯛ ꯇꯧꯗꯣꯏꯅꯣ ꯈꯪꯗꯦ ꯑꯗꯨꯒꯤ ꯃꯊꯥ ꯁꯥꯏꯔꯕ
ꯀꯩ ꯊꯕꯛ ꯇꯧꯅꯤꯡꯕꯔꯣ
ꯍꯣꯏ ꯑꯩꯁꯦ ꯈꯪꯗꯦꯁ ꯅꯪꯗꯤ
ꯑꯩꯗꯤ ꯕꯤ ꯑꯦꯁ ꯁꯤ ꯅꯔꯁꯤꯡ ꯇꯧ ꯂꯣꯏꯔꯅꯤ ꯊꯥ ꯑꯅꯤ ꯂꯣꯏꯔꯗꯤ
ꯑꯣ
ꯕꯤ ꯑꯦꯁ ꯁꯤ ꯅꯔꯁꯤꯡ ꯇꯝꯕꯅꯦꯕ ꯁꯤ ꯂꯣꯏꯔꯗꯤ ꯃꯄꯥꯟꯔꯣꯝꯗ ꯊꯕꯛ ꯇꯧꯈ꯭ꯔꯅꯤ
ꯑꯆꯥ ꯑꯆꯥ
ꯂꯣꯏꯒꯦꯗꯤ ꯇꯧꯔꯦ ꯍꯧꯖꯤꯛ ꯏꯟꯇꯔꯟ ꯆꯠꯄꯅꯦꯕ ꯊꯥ ꯑꯥ ꯊꯥ ꯑꯅꯤꯒꯈꯛ ꯉꯥꯏꯔꯦ
ꯀꯩꯅꯣꯗꯔꯥ ꯍꯣꯁꯄꯤꯇꯥꯜ ꯒꯣꯕꯔꯃꯦꯟ ꯍꯣꯁꯄꯤꯇꯥꯜꯗꯔꯥ
ꯑꯍꯣꯏ ꯔꯤꯝꯁꯇ
ꯌꯆꯀꯣ
ꯂꯣꯏꯔꯅꯤ ꯁꯤ ꯂꯣꯏꯔꯗꯤ ꯑꯁ ꯌꯥꯝ ꯋꯥꯔꯦ ꯁꯤ ꯇꯝꯕꯁꯦ
ꯑꯦꯟꯅ ꯍꯧꯕꯗꯨꯔꯣ ꯅꯣꯏꯒꯤꯗꯣ
ꯕꯤ ꯕꯤ ꯑꯦꯁ ꯁꯤ ꯅꯔꯁꯤꯡ
ꯑꯥ ꯄꯥꯏꯕꯁꯦ ꯀꯌꯥꯝꯨꯏꯔꯤꯒꯦꯅ
ꯎꯝ ꯀꯨꯏꯗ꯭ꯔꯤꯌꯦ ꯅꯍꯥꯟ ꯊꯥ ꯑꯃꯗꯤ ꯍꯦꯜꯂꯦꯕꯀꯣ
ꯍꯣꯏ
ꯑꯩꯅ ꯁꯨꯝ ꯇꯧ ꯇꯧꯗꯕ
ꯀꯔꯤꯒꯤ
ꯑꯩꯒꯤ ꯕꯣꯏ ꯐ꯭ꯔꯦꯟꯅ ꯃꯌꯥꯝꯕꯅꯦꯛ ꯑꯣꯏꯕ ꯁꯤ ꯇꯧꯕꯗꯣ ꯑꯗꯨꯒꯤ ꯌꯥꯎꯕꯤꯌꯣ ꯍꯥꯏꯕꯒꯤ ꯌꯥꯎꯕꯤꯕꯣ
ꯅꯪ ꯕꯣꯏꯐ꯭ꯔꯦꯟ ꯌꯥꯕꯅꯦ ꯍꯧ ꯑꯁꯤ ꯀꯩꯅꯣ ꯃꯤ ꯃꯤ ꯀꯩꯅꯣ ꯏꯁꯇ꯭ꯔꯦꯟꯖꯔꯗ ꯑꯗꯨꯝ ꯀꯣꯜ ꯇꯧꯕꯗꯣ
ꯃꯥꯅꯅꯦ ꯑꯩꯗꯤ ꯈꯪꯗꯦꯕ ꯑꯗꯣ ꯇꯥꯛꯁꯇꯣ ꯀꯝꯄ꯭ꯂꯤꯠ ꯇꯧꯋ ꯇꯧ ꯑꯗꯨꯝ ꯍꯥꯏꯌꯦ ꯑꯗꯨꯒꯤ ꯇꯧꯔꯛꯏꯅꯦ ꯅꯍꯥꯟꯁꯨ ꯐꯣꯟ ꯇꯧꯔꯛꯑꯝꯃꯦꯕ ꯃꯌꯥꯝꯕꯅ ꯑꯗꯨꯒꯤ ꯕꯤ
ꯈꯣꯏꯕꯦꯟꯗꯧꯔꯝꯃꯩ ꯑꯣꯏꯔꯝꯅꯤꯀꯣ ꯑꯗꯨꯗꯤ
ꯍꯣꯏ ꯃꯥꯅꯦ
ꯀꯥꯏꯗꯒꯦꯔ
ꯑꯥ ꯀꯩꯅꯣꯔꯣꯝꯗꯩꯅꯦ ꯆꯤꯡ ꯂꯣꯝ ꯇꯃꯦꯡꯂꯣꯡ ꯂꯣꯝꯗꯩꯅꯦ ꯑꯗꯣ ꯑꯁꯤꯗ ꯑꯗꯨꯝ ꯂꯩꯕꯅꯤꯗ ꯇꯝꯗ ꯑꯗꯨꯝ ꯂꯩꯕꯅꯤꯅ
ꯑꯣ ꯑꯣ ꯑꯣꯥ
ꯃꯥꯁꯨ ꯀꯣꯂꯦꯖ ꯀꯥꯕ꯭ꯔꯥ
ꯃꯥꯗꯤ ꯀꯥꯗꯦ ꯊꯕꯛ ꯇꯧꯈ꯭ꯔꯦ ꯀꯥꯕꯨꯗꯤ ꯀꯥꯏꯌꯦ ꯑꯗꯣ ꯑꯗꯨꯝ ꯄꯥꯔ ꯇꯥꯏꯝꯒꯤ ꯇꯥꯏꯞꯇꯀꯣ ꯊꯕꯛ ꯑꯗꯨꯝ ꯇꯧꯔꯒ ꯂꯩꯦ
ꯍꯣꯏ
ꯎ ꯍꯁꯨ ꯍꯗ ꯑꯣꯏꯣꯏ ꯑꯗꯨ ꯑꯣꯏꯔꯝꯅꯦ ꯃꯥ ꯕꯤ ꯑꯦ ꯇꯝꯕꯅꯦꯕ ꯎ ꯀꯔꯝꯃꯥꯏꯅ ꯇꯧꯔꯤꯒꯦ ꯍꯥꯏꯗꯤ ꯉꯁꯤꯗꯤ ꯀꯔꯤ ꯀꯔꯤ ꯇꯧꯔꯒꯦ
ꯍꯣꯏꯂ ꯁꯤ ꯀꯔꯤꯁꯨ ꯆꯠꯇꯦꯗ
ꯌꯨꯝꯗ ꯑꯗꯨꯝ ꯂꯩꯔꯦ
ꯍꯣꯏ ꯇꯨꯝ ꯗꯨꯝ ꯂꯩꯔꯦ
ꯑꯣ ꯎꯝ ꯊꯕꯛ ꯊꯕꯛ ꯇꯧꯈ꯭ꯔꯦ
ꯑꯩꯁꯨ ꯅꯪꯒ ꯆꯞ ꯃꯅꯥꯏꯌꯦ
ꯀ ꯀꯥꯏꯗ ꯇꯝꯕ ꯅꯪꯗꯦ
ꯑꯩ ꯖꯦꯅꯤꯝꯁꯇ ꯅꯪ ꯀꯩꯅꯣ ꯌꯥꯕ꯭ꯔꯅꯦ ꯐꯣꯟ ꯄꯥꯏꯕ ꯌꯥꯕ꯭ꯔꯅꯦ
ꯌꯥꯏꯌꯦꯗ ꯑꯩꯈꯣꯏꯗꯤ
ꯑꯣ
ꯑꯣ ꯅꯪꯁꯨ ꯏꯟꯇꯔꯟ ꯇꯧꯕ꯭ꯔꯣ
ꯇꯧꯕꯅꯦ ꯍꯣꯏ
ꯑꯣꯝ
ꯅꯪ ꯒꯣꯕꯔꯃꯦꯟ ꯍꯣꯁꯄꯤꯇꯥꯜꯗ ꯀꯩꯅꯣꯥ ꯊꯥ ꯃꯊꯪ ꯊꯥꯗ ꯂꯣꯏꯔꯅꯤ ꯑꯩ
ꯑꯣ ꯑꯩꯈꯣꯏꯗꯤ ꯋꯥꯠꯂꯤ ꯊꯥ ꯑꯅꯤ ꯊꯥ ꯀꯩꯅꯣꯅꯦ ꯃꯊꯪ ꯊꯥꯗꯕꯨꯗꯤ ꯂꯣꯏꯗꯣꯏꯅꯦ ꯑꯗꯣ ꯑꯦꯛꯖꯥꯝ ꯂꯩꯌꯦ ꯑꯃꯨꯛꯀ ꯁꯦꯞꯇꯦꯝꯕꯔꯗ ꯑꯗꯨꯗ ꯂꯣꯏꯈ꯭ꯔꯦ ꯑꯗꯨꯒꯤ ꯊꯥ ꯑꯅꯤ ꯋꯥꯠꯂꯤꯔꯥ
ꯔꯤꯝꯁꯇ ꯕꯤ ꯑꯦꯁ ꯁꯤ ꯅꯔꯁꯤꯡ ꯅꯠꯇꯕ ꯀꯩꯅꯣ ꯍꯥꯏꯕꯗꯣ ꯖꯤ ꯑꯦꯟ ꯑꯦꯝ ꯀꯩꯅꯣ ꯍꯥꯏꯕꯗꯣ
ꯖꯤ ꯖꯤ ꯑꯦꯟ ꯑꯦꯝ
ꯑꯣꯏꯔꯝꯃꯅꯤ ꯈꯣꯏ ꯑꯩ ꯈꯪꯅꯕ ꯌꯥꯎꯕꯅꯦ ꯑꯗꯨꯗ
ꯑꯣ ꯔꯤꯝꯁꯀꯤ ꯖꯤ ꯖꯤ ꯑꯦꯟꯦꯝ ꯔꯤꯝꯁꯇ ꯖꯤ ꯑꯦꯟ ꯑꯦꯝ ꯖꯤ ꯂꯩꯇꯦ
ꯕꯤ ꯑꯦꯁ ꯁꯤ ꯅꯔꯁꯤꯡꯒꯤ ꯃꯈꯥꯗ ꯀꯩ
ꯑꯣ ꯀꯩꯅꯣꯒꯨꯝꯕꯗꯤ ꯂꯩꯕꯅꯦ ꯕꯤꯇꯦꯛꯀꯨꯝꯕ ꯐꯥꯔꯃꯥꯁꯤ ꯑꯃ ꯑꯃ ꯕꯨꯗꯤ ꯂꯩꯌꯦ
ꯔꯤꯝꯗꯅꯤ ꯔꯤꯝꯁꯗꯒꯤꯅꯦ ꯍꯥꯏꯗꯥꯏꯅꯦ ꯃꯣꯏꯗꯤ ꯏꯟꯇꯔꯟꯁꯤꯞ ꯂꯥꯛꯄ ꯅꯣꯏ ꯀꯩꯅꯣ ꯇꯧ
ꯑꯣ ꯀꯩꯅꯣ ꯑꯣꯏꯔꯝꯅꯤ ꯃꯣꯏꯗꯣ ꯄ꯭ꯔꯥꯏꯚꯦꯠꯇ ꯇꯝꯔꯒ ꯀꯣ ꯑꯗꯨꯝ ꯔꯤꯝꯁꯇ ꯂꯥꯛꯄ ꯃꯤ ꯂꯩꯕꯅꯦꯕ
ꯅꯠꯇꯦ ꯔꯤꯝꯁꯀꯤ ꯃꯤꯅ ꯍꯥꯏꯌꯦꯗꯤ ꯑꯗꯣ ꯖꯦꯅꯤꯝꯁꯇ ꯑꯗꯨꯝ ꯂꯥꯛꯑꯦꯕ ꯏꯟꯇꯔꯟꯁꯤꯞ ꯅꯣꯏꯗꯤ ꯏꯟꯇꯔꯟꯁꯤꯞ ꯆꯠꯇ꯭ꯔꯣ ꯖꯦꯅꯤꯝꯁꯇ
ꯆꯠꯇꯦ
ꯖꯤꯅꯤ ꯒ꯭ꯔꯦꯁ ꯇꯝꯕꯗꯣ ꯖꯤꯅꯤꯝꯁꯇꯔ ꯔꯤꯝꯖꯔꯥ
ꯃꯦꯗꯤꯀꯦꯜ ꯗꯥꯏꯔꯦꯛꯇ꯭ꯔꯦꯠ ꯀꯩꯔ
ꯑꯣ ꯖꯦꯅꯤꯝꯁꯀꯤꯅꯤ ꯍꯥꯏꯌꯦ
ꯑꯣ ꯑꯣ ꯀꯩꯕ ꯃꯃꯤꯡ
ꯒ꯭ꯔꯦꯁ ꯍꯥꯏꯌꯦ ꯖꯤꯅꯤꯝꯁꯇꯅꯤ ꯍꯥꯏꯌꯦ
ꯑꯣ ꯇ꯭ꯔꯥꯏꯕꯔꯣ
ꯍꯥꯥ
ꯇ꯭ꯔꯥꯏꯕ ꯔꯥꯕ
ꯀꯩ ꯍꯥꯏꯕ
ꯇ꯭ꯔꯥꯏꯕ ꯇ꯭ꯔꯥꯏꯕ ꯔꯕ
ꯃꯥꯅꯦ ꯃꯥꯅꯦ ꯑꯩꯒ ꯆꯞ ꯃꯥꯟꯅꯩ
ꯑꯣ ꯑꯣ ꯔꯣꯡꯃꯦ
ꯍꯣꯏ ꯅꯪ ꯅꯨꯄꯥꯒ ꯆꯞ ꯃꯥꯟꯅꯩ
ꯑꯗꯨꯗꯤ ꯈꯪꯗ꯭ꯔꯦ
ꯅꯪ ꯅꯨꯄꯥ ꯋꯥꯡꯕ꯭ꯔꯥ ꯅꯦꯝꯕ꯭ꯔꯥ
ꯄꯨꯔꯥ ꯋꯥꯡꯕꯁꯨ ꯅꯠꯇꯦ
ꯑꯩꯈꯣꯏꯒꯤ ꯀꯩꯅꯣꯁꯤꯡꯗꯤ ꯌꯥꯝ ꯅꯦꯝꯕꯅꯦꯕ
ꯍꯣꯏ ꯅꯦꯝꯃꯦ ꯑꯩꯉꯣꯟꯗꯒꯤ ꯈꯖꯤꯛꯈꯛꯅꯦ ꯋꯥꯡꯕ ꯈꯤꯇꯪ
ꯍꯣꯏ ꯑꯩꯈꯣꯏ ꯅꯨꯄꯤ ꯃꯌꯥꯝꯅ ꯄꯥꯝꯕꯁꯨ ꯌꯥꯝ ꯋꯥꯡꯕꯀꯣ
ꯍꯣꯏ ꯑꯗꯨ ꯑꯉꯥꯡ ꯑꯣꯏꯔꯤꯉꯩꯗꯩ ꯀꯣꯏꯈ꯭ꯔꯕꯅꯦ ꯎꯄꯥꯏ ꯂꯩꯇꯦꯅꯦ
ꯆꯍꯤ ꯀꯌꯥ ꯆꯍꯤ ꯀꯌꯥ ꯁꯨꯔꯦ ꯃꯣꯏ ꯁ꯭ꯀꯨꯜ ꯀꯥꯃꯤꯟꯅꯕ꯭ꯔꯥ ꯅꯠꯇ꯭ꯔꯒ ꯁꯦꯀꯦꯟꯗ꯭ꯔꯤꯗ ꯇꯧꯕ꯭ꯔꯥ ꯀꯃꯥꯏꯅ ꯈꯪꯕ꯭ꯔꯣ
ꯁ꯭ꯀꯨꯜꯕꯨꯗꯤ ꯀꯥꯃꯤꯟꯅꯗꯦꯕꯀꯣ
ꯍꯣꯏ
ꯑꯗꯨꯝ ꯏꯃꯥꯟꯅꯕ ꯑꯃꯒ ꯇꯤꯟꯅꯕꯗ ꯇꯤꯟꯅꯕ ꯑꯗꯨꯗꯩ ꯑꯗꯨꯝ ꯈꯪꯅꯕꯅꯦꯕ ꯆꯍꯤ ꯅꯤꯄꯥꯟ ꯁꯨꯔꯦ ꯑꯗꯨꯗꯩ ꯑꯗꯨꯝ ꯈꯪꯅꯔꯒ ꯑꯉꯥꯡ ꯑꯣꯏꯔꯤꯉꯩꯗꯒꯤ ꯈꯪꯅꯔꯛꯄꯅꯤꯅ ꯄꯤꯛꯑꯦ ꯍꯥꯏꯔ ꯀꯃꯥꯏ ꯇꯣꯛꯀꯦꯔꯣꯅꯦ
ꯀꯩ ꯍꯥꯏꯕ
ꯄꯤꯛꯑꯦ ꯍꯥꯏꯔꯒ ꯀꯔꯝꯃꯥꯏ ꯇꯣꯛꯀꯦꯔꯕ ꯍꯥꯏꯗꯤ ꯑꯉꯥꯡ ꯑꯣꯏꯔꯤꯉꯩꯗꯤ ꯆꯥꯎꯒꯅꯤ ꯆꯥꯎꯔꯣꯏ ꯈꯪꯗꯕꯅꯤꯅ
ꯃꯥꯅꯦ ꯃꯥꯅꯦ ꯃꯥꯅꯦ
ꯑꯗꯨꯝ ꯀꯣꯏꯔꯦ ꯅꯨꯡꯁꯤꯒ꯭ꯔꯕꯅꯤꯅꯀꯣ ꯄꯤꯛꯑꯁꯨ ꯑꯗꯨꯝ ꯎꯄꯥꯏ ꯂꯩꯇꯦ ꯔꯣꯡꯃꯩꯁꯨ ꯌꯥꯝ ꯆꯥꯎꯕ ꯂꯩꯇꯦꯀꯣ
ꯂꯩꯇꯦ ꯍꯣꯏ
ꯑꯅꯝꯕꯅ ꯂꯣꯏ ꯄꯤꯛꯏ
ꯑꯩꯈꯣꯏ ꯇ꯭ꯔꯥꯏꯕꯦꯜꯁꯤꯡꯁꯦ ꯌꯥꯝ ꯀꯩꯅꯣ ꯆꯥꯎꯕ ꯂꯩꯇꯦꯗ
ꯍꯣꯏ ꯇꯥꯡꯈꯨꯜꯒꯨꯝꯕꯅ ꯈꯔ ꯆꯥꯎꯋꯦ ꯇꯥꯡꯈꯨꯜ
ꯃꯣꯏꯅ ꯈꯔ ꯀꯩꯅꯣ ꯇꯧꯕ ꯉꯥꯎꯁꯤꯟꯅꯕ ꯍꯥꯏꯕ ꯇꯥꯔꯦ
ꯍꯣꯏ ꯁꯤ ꯂꯣꯏꯔꯗꯤ ꯅꯪꯗꯤ ꯀꯥꯏꯗ ꯇꯧꯒꯦ ꯍꯦꯛ ꯈꯟꯕ꯭ꯔꯣ
ꯑꯩ ꯑꯗꯨꯅꯦ ꯑꯩ ꯃꯊꯥ ꯁꯥꯔꯤꯁꯦ
ꯏꯁ ꯇꯧꯅꯤꯡꯉꯥꯏ ꯌꯥꯝ ꯂꯩ ꯀꯩꯅꯣ ꯏꯟꯇꯔꯚ꯭ꯌꯨ ꯐꯝꯃꯣ ꯑꯗꯨꯒ
ꯏꯟꯇꯔꯚꯤꯌꯨ ꯆꯠꯄꯗꯣ ꯅꯪ ꯍꯩꯒꯗ꯭ꯔꯅꯦ ꯑꯩꯗꯤ ꯍꯩ ꯑꯩꯅꯗꯤ ꯉꯝꯃꯣꯏ
ꯏꯁ ꯉꯝꯅꯕ ꯇꯧꯒꯗꯕꯅꯦ
ꯍꯤꯟꯗꯤꯁꯨ ꯈꯪ ꯍꯩ ꯍꯤꯟꯗꯤꯁꯨ ꯈꯪꯗꯦ
ꯑꯗꯨꯕꯨꯗꯤ ꯂꯩ ꯂꯩꯔꯣ ꯑꯗꯨꯝ
ꯍꯤꯟꯗꯤꯅ ꯀꯃꯟ ꯑꯣꯏꯕꯅꯦꯕ ꯑꯗꯨꯒꯤꯅꯦꯕ
ꯍꯣꯏ ꯑꯗꯨ ꯆꯥꯛ ꯆꯥꯔꯕꯣ ꯀꯔꯝꯃꯥꯏ ꯇꯧꯔꯤꯒꯦꯒꯨꯝꯕꯖꯤ ꯈꯪꯉꯔꯝꯅꯤꯅ ꯍꯤꯟꯗꯤꯗ
ꯑꯗꯨ ꯑꯗꯨꯒꯨꯝꯕꯗꯤ ꯍꯪꯉꯣꯏ ꯃꯣꯏꯅ
ꯑꯗꯨꯍꯤ ꯑꯩꯈꯣꯏꯒꯤ ꯁꯤꯅꯤꯌꯥꯔꯈꯣꯏꯀꯣ
ꯍꯣꯏ
ꯑ ꯁꯤ ꯍꯥꯏꯗ꯭ꯔꯕꯥꯠ ꯑꯃ ꯑꯃꯗ ꯇꯧꯕ ꯂꯩꯌꯦꯕ ꯃꯣꯏ ꯍꯤꯟꯗꯤ ꯂꯣꯟꯗ ꯏꯟꯇꯔꯚꯤꯌꯨ ꯂꯧꯗꯦꯗ
ꯏꯪꯂꯤꯁꯇ
ꯎꯝ
ꯚꯥꯍꯥꯞ ꯇꯥꯥꯔꯁꯨ ꯐꯠ ꯐꯠ ꯉꯥꯡꯕꯗꯣ ꯑꯗꯨ ꯑꯗꯨꯁꯨ ꯍꯩ ꯇꯦꯗꯣ ꯑꯣ ꯀꯩ ꯀꯩ ꯍꯥꯏꯁꯤꯔꯥ ꯐꯠ ꯐꯠ ꯉꯥꯡꯕꯗꯣ ꯍꯩꯔꯝꯃꯣꯏꯕ
ꯍꯣꯏ ꯑꯗꯨꯕꯨꯗꯤ ꯑꯗꯣ ꯀꯣꯃꯟ ꯑꯣꯏꯕ ꯈꯔꯒꯨꯝꯕꯗꯣ ꯈꯪꯉꯗꯤ ꯌꯥꯔꯦꯅ ꯑꯩꯈꯣꯏꯗꯤ ꯅꯍꯥꯟ ꯖꯔꯃꯟꯒꯤꯒꯨꯝꯕ ꯂꯥꯛꯑꯝꯃꯦꯕꯀꯣ
ꯍꯣꯏ
ꯖꯔꯃꯟꯗ ꯇꯧꯅꯤꯉꯥꯏꯒꯤ ꯑꯗꯣ ꯇꯧꯕꯗꯤ ꯇꯧꯅꯤꯡꯉꯦ ꯃꯣꯏ ꯄꯩꯁꯥꯗꯣ ꯂꯥꯛ ꯑꯍꯨꯝ ꯃꯔꯤꯗꯒꯤ ꯍꯧꯋꯦꯕ
ꯍꯣꯏ
ꯑꯗꯣ ꯂꯥꯞꯄꯅꯤꯅ ꯑꯃꯨꯛꯀ ꯇꯟꯕ ꯃꯣꯏꯒꯤ ꯂꯣꯟꯒꯨꯝꯕꯁꯨ ꯑꯃꯨꯛ ꯇꯝꯗꯣꯏꯕ ꯑꯃꯃꯝ ꯇꯧꯗꯣꯏꯅꯦ ꯑꯗꯨꯒꯤ ꯅꯔꯁꯦꯠ ꯑꯦꯛꯖꯥꯝꯒꯨꯝꯕ ꯊꯥꯅꯤꯡꯉꯥꯏ ꯀꯣꯆꯤꯡꯒꯨꯝꯕ ꯂꯧꯁꯤꯔꯥ ꯑꯃꯨꯛ ꯈꯟꯕ ꯍꯧꯖꯤꯛꯀꯥꯟꯗꯤ ꯑꯁ ꯑꯩꯈꯣꯏ ꯁꯤꯗꯗꯤ ꯊꯕꯛ ꯇꯧꯒꯦ ꯍꯥꯏꯔꯗꯤ ꯂꯥꯏꯔꯤꯛꯁꯨ ꯍꯩꯒꯗꯕ ꯄꯩꯁꯥꯁꯨ ꯄꯥꯏꯒꯗꯕ ꯁꯪꯒꯥꯁꯨ ꯂꯩꯇ꯭ꯔꯗꯤ ꯎꯄꯥꯏ ꯂꯩꯇꯦ
ꯕꯦ ꯀꯞ ꯀꯩ ꯀꯥ ꯐꯖꯅ ꯂꯩꯇ꯭ꯔꯗꯤ ꯎꯄꯥꯏ ꯂꯩꯇꯦ ꯑꯩꯈꯣꯏꯗꯤ
ꯈꯔ ꯑꯆꯧ ꯑꯁꯥꯡꯒꯨꯝꯕꯗꯣꯒꯣ ꯈꯪꯅꯗ꯭ꯔꯗꯤ ꯎꯄꯥꯏ ꯂꯩꯇꯦꯕ ꯑꯗꯨꯒꯤ ꯃꯄꯥꯟꯂꯣꯝꯒꯤꯗꯤ ꯑꯦꯛꯖꯥꯝꯃꯛ ꯊꯥꯔ ꯑꯗꯨꯝ ꯐꯪꯕꯅꯤꯅ ꯑꯗꯨꯒꯨꯝꯕꯗꯣ ꯌꯦꯡꯉꯒꯦ ꯇꯧꯕ
ꯃꯄꯥꯟ ꯆꯠꯄꯁꯨ ꯑꯦꯛꯁꯄꯦꯟꯁꯤꯞ ꯑꯣꯏꯕꯅꯦ
ꯃꯥꯅꯦ ꯅꯨꯡꯉꯥꯏꯐꯝ ꯂꯩꯇꯦꯗ ꯇꯝꯕꯨꯗꯤ ꯇꯝꯃꯨꯔꯕꯅꯤꯅꯀꯣ ꯂꯣꯏꯕꯨꯗꯤ ꯗꯤ ꯂꯣꯏꯔꯛꯈ꯭ꯔꯦ ꯈꯪꯍꯧꯗꯦ
ꯒ꯭ꯌꯥꯟ ꯇꯥꯗ꯭ꯔꯦ
ꯅꯪꯒꯤ ꯁꯤ ꯒꯤ ꯀꯌꯥ ꯁꯨꯔꯦ
ꯑꯥ ꯁꯤꯗ ꯇ꯭ꯋꯦꯟꯇꯤ ꯁꯚꯦꯟ ꯑꯣꯏꯗꯣꯏꯅꯦ ꯇ꯭ꯋꯦꯟꯇꯤ ꯁꯚꯦꯟ ꯇ꯭ꯋꯦꯟꯇꯤ ꯑꯩꯠ ꯊꯔ ꯀꯨꯟꯊ꯭ꯔꯥꯅꯤꯗꯅ
ꯅꯠꯇꯦ ꯅꯠꯇꯦ ꯑꯩ ꯍꯥꯏꯕꯁꯦ ꯋꯥꯔꯤ ꯁꯟꯅꯕꯁꯦ ꯍꯥꯏꯕꯅꯦ
ꯍꯣꯏ ꯑꯗꯨ ꯀꯨꯟꯊ꯭ꯔꯥꯅꯦꯗꯅ ꯁꯥꯟꯅꯗꯣ
ꯄꯤ
ꯌꯥꯝꯕꯅꯦ
ꯑꯥꯏ
ꯅꯪꯗꯤ ꯀꯌꯥꯅꯣ
ꯃꯉꯥ ꯑꯗꯨꯗꯤ ꯀꯩꯅꯣ ꯀꯌꯥ ꯀꯌꯥ ꯀꯩꯅꯣ ꯇꯧꯕ꯭ꯔꯥ ꯑꯩꯈꯣꯏꯅ ꯑꯩꯈꯣꯏꯒꯤ ꯀꯩꯅꯣꯗꯣ
ꯍꯥꯏꯗꯤꯀꯣ ꯑꯩ ꯍꯣꯔꯦꯟ ꯍꯥꯏꯕꯤꯒꯦ ꯁꯤꯗ ꯍꯥꯏꯕꯗꯤ ꯅꯨꯡꯉꯥꯏꯇ꯭ꯔꯦ
ꯂꯣꯏꯔꯦ
ꯍꯣꯏ ꯑꯩ ꯈꯨꯂꯛ ꯎꯝ
ꯌꯨꯝ ꯁꯥꯕ ꯌꯥꯔꯅꯤ ꯑꯗꯨꯗꯤ
ꯀꯅꯥ ꯀꯅꯥꯒ ꯂꯩꯃꯤꯟꯅꯕ꯭ꯔꯣ ꯅꯪꯗꯤ
ꯅꯪ ꯗ꯭ꯌꯨꯇꯤ ꯆꯠꯇ꯭ꯔꯣ ꯉꯁꯤ
ꯆꯠꯂꯦ ꯍꯜꯂꯛꯑꯦ ꯄꯨꯡ ꯅꯤꯄꯥꯟ
ꯌꯥꯝ ꯋꯥꯜꯂꯦ ꯅꯪꯒꯤꯗꯣ